ꯍꯜꯂꯣ
ꯎꯝ ꯍꯥꯏ ꯇꯥꯏ
ꯑꯆꯥ ꯀꯩꯗꯔꯤꯒꯦ
ꯑꯁ ꯀꯔꯤꯁꯨ ꯇꯧꯅꯤꯡꯉꯥꯏ ꯂꯩꯇꯦ ꯑꯉꯥꯡꯁꯤꯡ ꯐꯨꯠꯕꯣꯜ ꯁꯥꯟꯅꯕ ꯌꯦꯡꯒ ꯂꯩꯕꯅꯦ
ꯑꯣ ꯅꯪꯗꯤ ꯁꯅꯗꯔꯣ
ꯑꯁ ꯐꯨꯠꯕꯣꯜꯁꯦ ꯃꯔꯛ ꯃꯔꯛꯇꯒꯤ ꯁꯥꯟꯅꯏ ꯑꯗꯨꯗꯤ ꯑꯗꯨꯕꯨ ꯁꯅꯥꯗꯦꯗ
ꯑ ꯁꯥꯅꯕꯥ ꯌꯥꯗ꯭ꯔꯣ ꯍꯥꯥ
ꯀꯔꯤ ꯍꯥꯏꯕꯥ
ꯁꯥꯅꯕ ꯌꯥꯗꯔꯣꯕꯥ ꯅꯪꯁꯨꯣ
ꯑꯁ ꯉꯁꯤꯗꯤ ꯂꯧ ꯆꯠꯂꯒ ꯍꯜꯂꯛꯑꯦ ꯋꯥꯏ
ꯑꯁ
ꯕꯣꯁ ꯅꯥꯕꯁꯨ ꯌꯥꯝ ꯋꯥꯕꯅꯤ
ꯑꯦꯁ ꯄꯥꯏꯕꯅꯤꯗ
ꯅꯨꯄꯤꯁꯤꯡꯅ ꯕꯣꯜ ꯁꯥꯟꯅꯕꯗꯤ ꯐꯖꯗꯦꯗ
ꯑꯁ ꯌꯥꯝ ꯐꯖꯕꯅꯤ ꯍ ꯀꯥꯎꯔꯗꯤ
ꯅꯨꯄꯥ ꯌꯥꯝ ꯃꯥꯜꯂꯦ ꯅꯨꯄꯤ ꯁꯅꯥ ꯀꯃꯗ ꯑꯩꯈꯣꯏ ꯏꯁꯄꯣꯔꯠ ꯃꯔꯛ ꯃꯔꯛꯇ ꯂꯩꯕ ꯃꯇꯝꯗꯗꯤ ꯑꯗꯨꯝ ꯁꯥꯟꯅꯏ ꯑꯗꯨ ꯑꯣꯏꯔꯁꯨ ꯅꯠꯇ꯭ꯔꯗꯤ ꯅꯥꯗꯦ
ꯑꯩ ꯁꯥꯟꯅꯕꯗ ꯃꯁꯥ ꯐꯅꯕꯅꯤ
ꯁꯥꯅꯕ꯭ꯔ ꯅꯪꯗꯦ
ꯁꯑꯅꯩꯗꯗꯥ
ꯍꯥꯏꯩꯕ꯭ꯔꯣ
ꯑꯁ ꯕꯣꯜꯗꯤ ꯍꯥꯏꯌꯦꯗꯔ ꯈꯔꯗꯤ
ꯎꯝ ꯍꯥꯏꯔꯗꯤ ꯐꯅꯤ ꯅꯨꯄꯥ ꯅꯨꯄꯥꯗꯤ ꯅꯨꯄꯥ ꯑꯣꯏꯔꯒ ꯐꯨꯠꯕꯣꯜ ꯁꯥꯟꯅꯕꯗꯤ ꯅꯨꯄꯥ ꯊꯣꯛꯇꯕꯅꯤꯀꯣ
ꯑꯣ ꯍꯩꯇ꯭ꯔꯗꯤ ꯍꯥꯏꯕ꯭ꯔꯣ
ꯎꯝ ꯍ ꯍꯥꯏ ꯍꯥꯏ ꯇ꯭ꯔꯗꯤ ꯑꯗꯨꯒ ꯐꯨꯠꯕꯣꯜ ꯁꯥꯟꯅꯗ꯭ꯔꯗꯤ ꯅꯨꯄꯥ ꯃꯥꯟꯗꯦꯕ
ꯑꯣ ꯑꯗꯨꯗꯤ ꯑꯩꯗꯤ ꯍꯩꯁꯨ ꯍꯩꯌꯦ ꯁꯥꯟꯅꯁꯨ ꯁꯥꯟꯅꯕꯅꯦ ꯑꯗꯨꯗꯤ ꯈꯗꯤ ꯃꯥꯜꯂꯛꯃꯅꯤ
ꯑꯁ ꯃꯥꯥꯟꯂ ꯃꯥꯥꯟꯂꯦ ꯌꯥꯝ ꯃꯥꯥꯡꯒꯅꯤ ꯈꯣꯟꯖꯦꯣꯟꯖꯦꯗ ꯁꯨ ꯈꯦꯜ ꯈꯣꯟꯖꯦꯜꯗꯁꯨ ꯅꯨꯄꯥ ꯌꯥꯝ ꯊꯣꯛꯑꯦ ꯌꯥꯝ ꯃꯥꯜꯂꯦ ꯌꯥꯝ ꯃꯥꯂꯦ ꯍꯣꯔꯦꯟ ꯍꯣꯔꯦꯟ ꯍꯔꯥꯎꯃꯟꯕꯒꯤꯦ ꯆꯥꯛ ꯏꯟꯁꯥꯡ ꯑꯍꯥꯎꯕ ꯑꯃ ꯆꯥꯎꯀꯣ
ꯑꯁ ꯑꯩꯗꯤ ꯆꯥꯗꯕꯗꯤ ꯌꯥꯗꯦꯍꯦ ꯅꯨꯡꯇꯤ ꯍꯗꯦ
ꯆꯥꯎ ꯅꯣꯡ ꯁꯨꯗ꯭ꯔꯣ ꯅꯣꯏꯔꯣꯝꯗ
ꯈꯗꯤ ꯆꯨꯒꯦ
ꯃꯁꯤꯁꯦ
ꯍꯥꯏꯣꯏ
ꯉꯁꯥꯏ ꯑꯩꯈꯣꯏ ꯑꯩꯈꯣꯏꯗ ꯑꯩꯈꯣꯏ ꯁꯤ ꯀꯔꯤ ꯍꯥꯏꯁꯤꯔ ꯆꯤꯡ ꯑꯃꯗ ꯐꯖꯅ ꯔꯨꯔꯒ ꯂꯥꯛꯄꯅꯦꯕ ꯑꯩꯈꯣꯏꯗ ꯌꯥꯎꯒꯗ꯭ꯔꯥ ꯍꯥꯏꯔꯒ ꯌꯥꯎꯗꯦ ꯉꯁꯤꯗꯤ ꯅꯨꯡꯁꯥ ꯈꯪꯗ ꯊꯣꯛꯂꯥꯛ ꯑꯩ ꯂꯧ ꯆꯠꯂꯦ ꯑꯗꯨ ꯑꯣꯏꯔꯁꯨ ꯀꯔꯤ ꯍꯥꯏꯁꯤꯔꯥ ꯅꯨꯡꯁꯤꯠ ꯀꯟꯕꯅꯤꯅꯀꯣ ꯌꯥꯝꯅ ꯁꯥꯕꯗꯤ ꯑꯣꯏꯗꯦ ꯉꯁꯤꯗꯤ ꯑꯗꯨꯝ ꯅꯨꯡꯉꯥꯏ ꯂꯧ ꯆꯠꯂꯁꯨ
ꯅꯣꯡ ꯆꯨꯗꯦꯗ ꯈꯤꯇꯪꯅꯤꯗ ꯃꯑꯣꯡꯗꯪꯅꯦꯗ
ꯑꯩꯈꯣꯏꯗꯗ ꯑꯗꯨꯣ ꯎ ꯃꯥꯟꯅꯔꯝꯒꯅꯤ ꯑꯩꯈꯣꯏꯗꯅꯁꯨ ꯈꯔ ꯈꯔ ꯂꯥꯛꯑꯦ
ꯎꯝ ꯈꯤꯇꯪ ꯍꯣꯏ ꯈꯤꯇꯪ ꯈꯤꯇꯪ ꯈꯛꯇꯅꯤꯗ ꯅꯇ꯭ꯔꯥ
ꯍꯣꯏ ꯍꯣꯏ ꯈꯤꯇꯪ ꯂꯥꯛꯑꯦ ꯍꯣꯏ
ꯅꯗꯤ ꯀꯦꯗꯧꯕꯅꯣ
ꯑꯁ ꯆꯠꯊꯣꯛ ꯆꯠꯁꯤꯟ ꯇꯧꯔꯒ ꯂꯩꯕ
ꯑꯁ ꯋꯥꯗ꯭ꯔꯣꯅꯦ ꯑꯗꯨꯃꯥꯏꯅ ꯇꯧꯕꯗꯣ
ꯑꯁ ꯋꯥꯏꯗꯣ ꯑꯣꯏꯔꯁꯨ ꯇꯨꯃꯤꯟ ꯇꯕꯁꯨ ꯌꯥꯗꯦ ꯇꯨꯃꯤꯟꯅ ꯐ ꯐꯝꯔꯗꯤ ꯀꯥꯞꯄꯦ ꯑꯗꯨꯒꯤ ꯃꯄꯥꯅ ꯑꯣꯏꯅ ꯆꯥꯛ ꯏꯟꯁꯥꯡ ꯊꯣꯡꯉꯒ ꯂꯥꯛꯑꯦ ꯆꯥꯛꯁꯨ ꯂꯥꯝꯈ꯭ꯔꯦ ꯑꯩꯈꯣꯏꯗꯤ ꯆꯥꯛ ꯉꯟ ꯉꯟꯅ ꯆꯥꯕꯅꯤꯅ
ꯑ ꯁꯥꯊꯤꯅꯦ ꯑꯗꯨꯗꯤ
ꯅꯣꯏꯗꯤ ꯄꯨꯡ ꯀꯌꯥꯗ ꯆꯥꯕ꯭ꯔꯣ
ꯁꯚꯦꯟ ꯊꯥꯔꯇꯤ ꯑꯩꯠ ꯑꯗꯥꯏꯗ ꯆꯥꯏꯌꯦ
ꯑꯗꯨꯁꯨ ꯃꯔꯛ ꯃꯔꯛꯇꯥ ꯑꯩꯈꯣꯏꯁꯨ ꯑꯗꯨꯃꯥꯏꯅ ꯆꯥꯏꯌꯦ ꯑꯗ ꯑꯌꯥꯝꯕꯗꯤ ꯉꯟꯅ ꯆꯥꯏ ꯑꯩꯈꯣꯏꯗꯤ ꯆꯤꯡꯗ ꯂꯩꯕ
ꯑꯩꯗ ꯉꯟꯅ ꯆꯥꯕꯅ ꯍꯥꯎꯅꯤꯗ
ꯉꯟꯅ ꯆꯥꯕꯅ ꯐꯕꯅꯦ ꯉꯟꯅ ꯆꯥꯔꯦ ꯑꯗꯨꯒ ꯀꯣ ꯐꯨꯠꯕꯣꯜ ꯌꯦꯡꯒꯅꯤ ꯚꯥꯔꯣ ꯃꯈꯥꯏꯗꯣ ꯑꯃꯨꯛ
ꯑ ꯐꯨꯠꯕꯣꯜ ꯐꯨꯠꯕꯣꯜ ꯌꯦꯡꯕꯨꯔꯅꯦ ꯅꯣꯏꯁꯨ
ꯃꯤꯅꯦ ꯌꯦꯡꯗ꯭ꯔꯗꯤ ꯌꯦꯡꯗ꯭ꯔꯗꯤ ꯉꯁꯤ ꯉꯁꯤ ꯉꯔꯥꯡꯗꯣ ꯃꯩ ꯂꯥꯛꯇꯦ ꯑꯩꯈꯣꯏꯗꯀꯣ ꯅꯨꯡꯁꯤꯠ ꯌꯥꯝ ꯀꯜꯂꯦꯕ ꯉꯔꯥꯡꯗꯣ
ꯑꯗꯨꯒꯤ ꯅꯨꯡꯁꯤꯠ ꯀꯟꯃꯟꯕꯒꯤ ꯃꯩ ꯂꯥꯛꯇꯦ ꯅꯣꯏꯗꯗꯤ ꯅꯨꯡꯁꯤꯠ ꯀꯜꯂꯁꯨ ꯅꯣꯡ ꯆꯨꯔꯁꯨ ꯃꯩ ꯂꯥꯛꯄ꯭ꯔꯣ
ꯑꯁ ꯑꯩꯈꯣꯏꯗꯤ ꯃꯩꯗꯤ ꯑꯗꯨꯝ ꯂꯥꯛꯑꯦꯅꯦ
ꯐꯩꯅ ꯑꯗꯨꯗꯤ ꯑꯩꯈꯣꯏꯗꯤ ꯑꯁ ꯅꯣꯡ ꯈꯔ ꯅꯣꯡ ꯈꯔ ꯆꯨꯒꯅꯤ ꯃꯩ ꯇꯠꯀꯅꯤ ꯅꯨꯡꯁꯤꯠ ꯈꯔ ꯂꯥꯛꯀꯅꯤ ꯃꯩ ꯆꯠꯀꯅꯤ ꯑꯗꯨꯃꯥꯏꯅ ꯌꯥꯝ ꯀꯔꯤ ꯍꯥꯏꯁꯤꯔꯥ ꯂꯥꯛꯒꯟꯗꯕꯀꯣ ꯑꯗꯨꯃꯥꯏꯅ ꯇꯧꯋꯦ
ꯑꯁꯥ ꯑꯗꯨꯗꯤ ꯑꯗꯨ ꯑꯗꯨꯗꯤ ꯌꯥꯔꯣꯏꯍꯦ ꯅꯨꯡꯉꯥꯏꯇꯦꯍꯦ ꯑꯗꯨꯃꯥꯏꯅ
ꯎꯝ ꯆꯥꯛ ꯌꯦꯟꯁꯥꯡ ꯊꯣꯡꯕꯗꯤ ꯍꯩꯕ꯭ꯔꯣ
ꯑꯁ ꯆꯥꯛ ꯏꯟꯁꯥꯡ ꯊꯣꯡꯕꯕꯨꯗꯤ ꯀꯩꯅꯣ
ꯍꯩꯕ꯭ꯔꯥ ꯍꯥꯏꯕ꯭ꯔꯥ
ꯍꯣꯏꯗ ꯑꯣꯏꯅꯥꯒꯤ ꯊꯕꯛꯅꯤꯗ
ꯑꯣ ꯅꯨꯄꯥꯁꯤꯡ ꯑꯌꯥꯝꯕꯗꯤ ꯆꯥꯛ ꯌꯦꯟꯁꯥꯡ ꯊꯣꯡꯕ ꯍꯩꯒꯟꯗꯦꯕ ꯑꯗꯨꯒꯤꯅꯦ ꯑꯩꯒꯤ ꯅꯨ ꯄꯥꯁꯨ ꯀꯣ ꯁꯥꯒꯨꯝꯕꯗꯤ ꯊꯣꯡꯕ ꯌꯥꯝ ꯍꯩꯌꯦ ꯑꯗꯨ ꯑꯣꯏꯔꯁꯨ ꯅꯥꯄꯤꯒꯨꯝꯕꯗꯤ ꯊꯣꯡꯕ ꯍꯩꯇꯕ
ꯑ ꯑꯩꯁꯨ ꯁꯣꯔꯤꯅꯤ ꯑꯗꯨꯗꯤ ꯅꯥꯄꯤꯒꯨꯝꯕꯗꯤ ꯍꯦꯇꯦ ꯍꯦ ꯅꯥꯄꯤ ꯅꯥꯄꯤꯒꯨꯝꯕꯗꯤ ꯌꯥꯝ ꯍꯩꯇꯦꯕ
ꯅꯥꯄꯤꯒꯨꯝꯕꯗꯤ ꯅꯨꯄꯥꯁꯤꯡꯁꯦ ꯍꯥꯏꯒꯟꯗꯕꯅꯦ
ꯑꯁ ꯑꯗꯨꯃꯗꯤ ꯁꯣꯔꯤꯅꯤꯗ
ꯀꯔꯤ ꯀꯔꯤ ꯀꯔꯤ ꯑꯣꯏꯅ ꯊꯣꯡꯕ ꯍꯩꯒꯦ
ꯁꯥꯒꯨꯝꯕ ꯂꯩꯗꯅ
ꯎꯝ
ꯑꯗꯨꯕꯨ ꯅꯣꯏꯒꯤ ꯀꯥꯡꯁꯣꯏ ꯅꯨꯡꯁꯣꯏꯒꯨꯝꯕꯗꯤ ꯍꯥꯎꯅꯕꯗꯤ ꯍꯩꯇ꯭ꯔꯦꯍꯦ ꯑꯩꯈꯣꯏꯗꯤ
ꯍꯣꯏ ꯅꯨꯄꯥꯁꯤꯡꯗꯤ ꯑꯀꯨꯞꯄ ꯊꯕꯛꯇꯤ ꯍꯩꯔꯔꯣꯏ ꯑꯩꯒꯤ ꯅꯨꯄꯥꯁꯨ ꯍꯩꯇꯦ
ꯑꯗꯨꯗꯤ ꯁꯣꯔꯤꯅꯦꯕ ꯎꯝ
ꯉꯁꯤꯗꯤ ꯀꯔꯤ ꯇꯧꯔꯒ ꯂꯩꯥꯑꯦ ꯊꯕꯛ ꯁꯨꯗ꯭ꯔꯣ
ꯑꯁ ꯀ꯭ꯂꯥꯁ ꯈꯔ ꯆꯠ ꯍꯠꯂꯛꯏꯅꯦ
ꯀꯔꯤ ꯍꯥꯏꯕ
ꯀ꯭ꯂꯥꯁ ꯈꯔ ꯆꯠꯂꯦ
ꯑꯣ ꯑꯣ ꯋꯥꯆꯠꯂꯗꯤ ꯋꯥꯔꯝꯒꯅꯤ
ꯑꯁ ꯁꯤꯁꯨ ꯋꯥꯕ ꯃꯈꯜ ꯑꯃꯅꯤ
ꯍꯣꯏ ꯑꯗꯨꯅꯦ ꯆꯜꯂꯦ ꯑꯩꯁꯨ ꯀ꯭ꯂꯥꯁꯀꯨꯝꯕ ꯆꯠꯂꯁꯤ
ꯑꯆꯥ
ꯉꯁꯤꯗꯤ ꯕꯖꯥꯔ ꯊꯣꯛꯔꯣꯏꯗ꯭ꯔꯣ
ꯑꯁ ꯕꯖꯥꯔꯒꯨꯝꯕꯁꯦ ꯊꯣꯛꯀꯦ ꯍꯥꯏꯔꯁꯨ ꯂꯩꯇꯦꯅꯦ ꯄꯩꯁꯥꯁꯦ
ꯂꯩꯅꯤꯡꯉꯥꯏ ꯇꯧꯑꯣꯅꯦ
ꯑꯁ ꯑꯩꯈꯣꯏꯗꯤ ꯑꯩꯈꯣꯏꯗꯤ ꯈꯔ ꯋꯥꯠꯂꯤꯅꯦ ꯀꯩꯅꯣꯗꯤ ꯎꯝ
ꯑꯣꯔꯝꯅꯤ ꯑꯣꯔꯝꯅꯤ
ꯑꯁ ꯊ ꯊ ꯊꯕꯛ ꯊꯕꯛ ꯐꯪꯗ꯭ꯔꯤꯕꯅꯤꯅ ꯀꯔꯤ ꯀꯔꯝꯕ ꯀꯒꯥꯔꯤꯅꯣ
ꯑ ꯆꯧꯗ ꯐꯁꯨ
ꯑꯁ ꯑꯆꯧꯕꯗꯤ ꯐꯖꯅ ꯍꯩꯇꯦꯍꯦ ꯃꯆꯥꯗꯤ ꯍꯩꯑ
ꯎꯝ ꯂꯣꯏꯅ ꯃꯥꯍꯩꯒꯗꯕꯅꯦ ꯅꯨꯄꯥꯁꯤꯡꯗꯤꯀꯣ ꯅꯨꯄꯥꯁꯤꯡꯗꯤ ꯑꯗꯨꯝ ꯄꯥꯏꯔꯗꯤ ꯍꯥꯏꯔꯅꯤꯅ ꯍꯥꯏꯒꯅꯤꯗ ꯑꯆꯧꯕ ꯑꯣꯏꯔꯁꯨ ꯑꯗꯨꯝ ꯄꯥꯏꯈ꯭ꯔꯗꯤ ꯍꯥꯏꯒꯅꯤꯕ ꯑꯩꯁꯨ ꯍꯥꯟꯅ ꯇꯝꯂꯝꯃꯦꯕ ꯐꯣꯔ ꯍ꯭ꯋꯤꯂꯔꯗꯣ ꯇꯝꯂꯝꯃꯦꯕ ꯑꯗꯣ ꯑꯁ ꯋꯥꯏꯑꯦ ꯇꯝꯕ ꯃꯇꯝꯗꯗꯤꯀꯣ ꯀꯔꯤ ꯍꯥꯏꯁꯤꯔꯥ ꯈꯣꯡꯒꯨꯝꯕꯗꯣ ꯒꯤꯒꯌꯔꯒꯨꯝꯕ ꯀꯔꯤ ꯍꯥꯏꯁꯤꯔꯥ ꯊꯣꯡꯅ ꯀꯩꯅꯣ ꯇꯧꯕꯗꯣ ꯑꯁ ꯌꯥꯝ ꯋꯥꯏ ꯑꯗꯨꯅ ꯑꯁ ꯑꯃꯨꯛꯀ ꯇ꯭ꯔꯦꯟꯅꯤꯡꯗꯣ ꯑꯃꯨꯛꯀ ꯊꯥ ꯑꯃꯁꯨ ꯌꯥꯎꯗꯦ ꯑꯗꯨꯃꯥꯏꯅ ꯂꯧꯥꯎꯔꯒ ꯇꯣꯛꯈ꯭ꯔꯦ ꯑꯗ ꯍꯧꯖꯤꯛꯀꯥꯟꯗꯤ ꯀꯔꯤꯒꯤ ꯇꯣꯛꯄ꯭ꯔꯥ ꯇꯣꯛꯄ꯭ꯔꯥ ꯀꯣ ꯈꯔ ꯈꯔ ꯋꯥꯔꯒ ꯂꯣꯏꯅꯃꯛ ꯑꯗꯨꯗꯤ ꯀꯔꯤ ꯍꯥꯏꯁꯦ ꯋꯥꯗꯅ ꯈꯪꯕ ꯈꯪꯕ ꯄꯣꯠꯆ ꯆꯩ ꯑꯃꯐꯥꯎ ꯂꯩꯇꯦꯗꯅ ꯀꯔꯤ ꯀꯔꯤ ꯊꯕꯛ ꯑꯣꯏꯔꯁꯨ ꯀꯣ ꯑꯗꯨꯅ ꯑꯁ ꯈꯔ ꯎꯝ ꯈꯔ ꯋꯥꯔꯁꯨ ꯈꯥꯡꯔꯒ ꯇꯧꯔꯝꯃꯤꯗꯦ ꯑꯩ ꯍꯧꯖꯤꯛ ꯐꯖꯅ ꯊꯧꯔꯒ ꯊꯧꯔꯒ ꯅꯨꯡꯉꯥꯏꯅ ꯂꯩꯒꯗꯕꯅꯤ ꯅꯦ ꯍꯥꯏꯅꯀꯣ
ꯂꯩꯥꯏꯕꯅꯤ ꯃꯔꯛ ꯃꯔꯛꯇ ꯆꯠꯊꯣꯛꯍꯅꯤꯡꯂꯁꯨ ꯀꯣ ꯃꯔꯛ ꯃꯔꯛꯇ ꯆꯥꯎꯊꯣꯛꯍꯣꯛꯅꯤꯡꯂꯁꯨ ꯅꯨꯄꯥꯅ ꯁꯪꯗ꯭ꯔꯗꯤ ꯑꯗꯨꯝ ꯂꯩꯕ ꯇꯥꯕ ꯑꯗꯨꯒꯤ ꯄꯜꯂꯦ
ꯀꯩꯒꯤꯅꯣ ꯌꯥꯎꯔꯒ ꯇꯣꯛꯈ꯭ꯔꯕꯗꯤ
ꯑꯗꯨꯅꯦ ꯋꯥꯏꯑꯦꯕ
ꯑꯁ ꯑꯗꯨ ꯑꯗꯨꯗꯤ ꯌꯥꯗ ꯍꯦ ꯇꯨꯃꯥꯏꯅ ꯇꯧꯧꯕꯂꯤꯌꯥ ꯌꯥꯗꯦꯗꯥ
ꯐꯠꯇꯦ ꯍꯣꯏ ꯑꯗꯨꯃꯥꯏꯅ ꯇꯧꯕꯗꯣ ꯐꯠꯇꯦ ꯎꯝ ꯍꯌꯦꯡꯗꯤ ꯑꯃꯨꯛ ꯆꯠꯀꯗ꯭ꯔꯥ
ꯑ ꯑꯩꯌꯦꯡꯁꯨ ꯆꯀꯅꯤꯅꯦ ꯄꯥꯁꯦ
ꯎꯝ ꯆꯂꯣ ꯆꯂꯣ ꯅꯥꯗ꯭ꯔꯗꯤ ꯆꯠꯀꯗꯕꯅꯤ ꯅꯥꯔꯗꯤ ꯀꯔꯤꯁꯨ ꯑꯄꯥꯏ ꯂꯩꯗꯀꯣ ꯅꯥꯕ ꯃꯇꯝ ꯅꯥꯗ꯭ꯔꯗꯤ ꯑꯗꯨꯝ ꯆꯠꯀꯗꯕꯅꯦ ꯅꯥꯕ ꯃꯇꯝꯗꯗꯤ ꯑꯩꯈꯣꯏ ꯆꯠꯅꯤꯡꯉꯦ ꯍꯥꯏꯔꯁꯨ ꯆꯠꯅꯤꯡꯉꯥꯏ ꯎꯄꯥꯏ ꯂꯩꯇꯦ ꯑꯗꯨ ꯑꯣꯏꯔꯁꯨ ꯅꯥꯗꯕ ꯃꯇꯝꯗꯗꯤ ꯆꯠꯀꯗꯕꯅꯤ ꯎꯝ
ꯍꯛꯆꯥꯡꯁꯦ ꯐꯖꯅ ꯁꯦꯝꯃꯗꯤ ꯅꯠꯇ꯭ꯔꯥ ꯅꯥꯔꯗꯤ ꯀꯦꯝ ꯇꯧꯕ ꯌꯥꯗꯦꯕ
ꯍꯣꯏ ꯑꯗꯨꯅꯤ
ꯑꯗꯨꯅ ꯆꯦꯛꯁꯤꯟꯒꯗꯧꯕ ꯍꯦꯛꯔ
ꯑꯌꯨꯛꯛꯇ ꯀꯔꯤ ꯃꯊꯦꯜ ꯆꯥꯕ꯭ꯔꯣ
ꯑꯌꯨꯛꯀꯤꯅꯦ ꯍꯥꯏꯕꯗꯣ ꯉꯁꯥꯏꯒꯤꯗꯣ
ꯑꯣ ꯑꯗꯣ ꯅꯨꯡꯗꯥꯡꯗꯤ ꯀꯔꯤꯇ ꯑꯃꯨꯛ ꯊꯣꯡꯒꯅꯤ
ꯑꯁ ꯅꯨꯡꯗꯥꯡꯁꯦ ꯈꯪꯗꯣꯏꯅꯦ ꯀꯩ ꯊꯣꯡꯒꯗ꯭ꯔꯥ
ꯅꯪ ꯊꯣꯡꯒꯗ꯭ꯔꯥ ꯀꯅꯥꯅ ꯊꯣꯡꯒꯅꯤ
ꯑꯦ ꯑꯩꯣꯏ ꯀ
ꯑꯣ ꯐꯩꯅ ꯅꯣꯏꯅ ꯆꯦ ꯍꯣ ꯅꯈꯣꯏꯅ ꯐꯖꯅ ꯊꯣꯡꯕꯤꯔꯛꯑꯒ ꯑꯗꯨꯝ ꯆꯥꯕꯁꯦ ꯌꯥꯝ ꯅꯨꯡꯉꯥꯏ ꯅꯨꯡꯉꯥꯏꯔꯝꯃꯅꯤ ꯑꯩꯈꯣꯏꯗꯤ ꯑꯩ ꯉꯁꯤ ꯈꯛꯇꯅꯦ ꯑꯩ ꯂꯧ ꯆꯠꯕꯒꯤ ꯋꯥꯏ ꯍꯥꯏꯕ ꯈꯪꯕꯒꯤ ꯃꯥ ꯑꯣꯐꯤꯁꯇꯨꯗꯒꯤ ꯍꯜꯂꯛꯑꯦꯕ ꯍ ꯂꯧꯥꯎꯔꯒ ꯑꯃ ꯑꯣꯏꯅ ꯊꯣꯡꯕꯤꯔꯒꯦ ꯅꯪ ꯄꯣꯊꯥꯔꯣꯑꯣ ꯍꯥꯏ ꯄꯣꯊꯥ ꯄꯣꯊꯥꯕꯕꯨ ꯍꯥꯏꯔꯅꯨ ꯑꯉꯥꯡ ꯄꯨꯔꯒ ꯆꯠꯊꯣꯛ ꯆꯠꯁꯤꯟ ꯇꯧꯔꯒ ꯂꯩꯕꯅꯦ ꯑꯃꯨꯛꯀ
ꯎ ꯀꯔꯤ ꯊꯕꯛ ꯇꯧꯕꯤꯕ꯭ꯔꯣ
ꯀꯅꯥ
ꯎꯝ ꯅꯒꯤꯗ ꯅꯠꯇꯦ ꯅꯠꯇꯦ ꯑꯣꯐꯤꯁꯇ ꯀꯩ ꯊ ꯀꯩ ꯊꯕꯛꯧꯕ ꯔꯣꯕ
ꯃꯥ ꯑꯁ ꯎꯝ ꯀ꯭ꯔꯤꯁ ꯇꯧꯗꯗ
ꯀꯅꯃꯗꯤ ꯇ ꯑꯣ ꯈꯦ ꯀꯦꯦ ꯁ ꯑ ꯍꯣꯔꯦꯟ ꯕꯣꯔꯣ ꯌꯦꯡꯒꯗ꯭ꯔꯣ ꯂꯥꯏ ꯂꯥꯛꯄ꯭ꯔꯣ
ꯅ ꯂꯥꯛꯈ꯭ꯔꯦ ꯉꯁꯥꯏ ꯄꯨꯡ ꯔꯣ ꯑꯗꯨꯋꯥꯏꯗ ꯂꯥꯛꯑꯦ ꯌꯦꯡꯒꯅꯤ ꯑꯁ ꯃ ꯃꯩ ꯂꯥꯛꯇ꯭ꯔꯗꯤ ꯀꯔꯤꯒꯤ ꯌꯦꯡꯣꯏꯗ ꯉꯁꯤ ꯀꯅꯥ ꯀꯅꯥ ꯂꯩꯕ꯭ꯔꯥ ꯑꯃꯨꯛ ꯀꯥꯎꯈ꯭ꯔꯦ
ꯉꯁꯤꯁꯦ ꯀꯅꯥ ꯃꯥꯟꯒꯦ
ꯄꯟꯗ꯭ꯔꯥ
ꯃꯁꯤꯁꯦ ꯕꯥꯔꯣ ꯇꯨꯋꯦꯜꯐ ꯊꯥꯔꯇꯤꯗꯅꯀꯣ
ꯑꯥ
ꯄꯣꯣꯔꯇꯨꯒꯜꯒ ꯁꯄꯦꯟ ꯂꯩꯌꯦ
ꯑꯣ ꯑꯣ ꯅꯪ ꯅꯪꯗꯤ ꯀꯅꯥꯗ ꯁꯞꯄꯣꯔꯠ ꯇꯧꯕ꯭ꯔꯥ
ꯑꯩꯈꯣꯏꯗꯤ ꯀꯩꯅꯣ ꯇꯧꯔꯅꯤ ꯑꯩꯈꯣꯏꯒꯤ ꯀꯀꯥ ꯍꯟꯅꯕꯗꯨ
ꯑꯥ
ꯐꯜꯗ ꯃꯥ
ꯎꯝ ꯑꯁ ꯍꯥꯏꯗꯤ ꯃꯥꯕꯨ ꯑꯗꯨꯝ ꯄꯥꯝꯃꯦꯕꯀꯣ ꯃꯁꯛ ꯀꯣ ꯅꯨꯡꯁꯤꯌꯦ ꯄꯥꯝꯃꯦ ꯅꯨꯄꯥ ꯌꯥꯝ ꯊꯣꯛꯑꯦ ꯑꯗꯨ ꯑꯣꯏꯔꯁꯨꯀꯣ ꯔꯤ ꯍꯥꯏꯥꯏꯁꯤꯔ ꯑꯃꯕꯨ ꯁꯞꯄꯣꯔꯠ ꯇꯧꯅꯤꯡ ꯃꯣꯏ ꯄꯣꯔꯇꯨꯒꯜ ꯔꯣꯅꯥꯜꯗꯣꯕꯨꯗ ꯑꯗꯨꯝ ꯅꯨꯡꯁꯤꯀꯣ ꯑꯗꯨꯔ ꯃꯣꯏꯒꯤ ꯇꯤꯝꯗꯣ ꯄꯣꯔꯇꯨꯒꯜꯗꯣ ꯑꯗꯨꯝ ꯁꯞꯄꯣꯔꯠ ꯇꯧꯒꯦ ꯍꯥꯏꯅ ꯄꯨꯛꯅꯤꯡꯅ ꯀꯩꯊꯂꯛꯇꯦꯕ ꯁꯦꯟꯁꯨ ꯄꯥꯝꯗꯦ ꯑꯩꯅ ꯑꯩꯅ ꯁꯞꯄꯣꯔꯠ ꯇꯧꯕꯁꯤꯗꯤ ꯂꯣꯏꯅꯃꯛ ꯊꯣꯛꯂꯛꯈ꯭ꯔꯦꯅꯦ ꯖꯄꯥꯟꯒ ꯀ꯭ꯔꯣꯁꯤꯌꯥꯒ ꯐ꯭ꯔꯥꯟꯁꯁꯤ ꯂꯩꯔꯤꯌꯦ ꯑꯁꯤ ꯑꯍꯨꯝ ꯇꯧꯕꯅꯦ
ꯑꯆꯥ ꯐ꯭ꯔꯁꯅ ꯉꯝꯅꯤ ꯑꯗꯁꯨ
ꯈꯪꯗ꯭ꯔꯦ ꯀ꯭ꯔꯣꯁꯤꯌꯥ ꯌꯥꯝ ꯅꯨꯡꯁꯤꯕ ꯀ꯭ꯔꯣꯁꯤꯌꯥꯗꯣ ꯌꯥꯝ ꯅꯨꯡꯁꯤꯌꯦꯕ
ꯑꯠꯆꯥ ꯅꯪꯅ ꯄ꯭ꯔꯣꯇꯣꯀꯣꯜ ꯅꯨꯡꯁꯤꯗꯣꯛꯄꯁꯦ ꯨꯔꯁꯤ ꯍꯥꯦꯕ ꯏꯩꯅꯕ
ꯑꯗꯨ ꯅꯠꯇꯦ ꯅ ꯍꯥꯟꯅꯗꯒꯤ ꯑꯩꯗꯤ ꯍꯥꯟꯅꯗꯒꯤ ꯀ꯭ꯔꯣꯁꯤꯌꯥꯗ ꯑꯗꯨꯝ ꯁꯞꯄꯣꯔꯠ ꯇꯧꯔꯒ ꯂꯥꯛꯄꯅꯦ
ꯑꯆꯥ ꯍꯩ ꯄꯅꯦ ꯍꯦ ꯀꯣꯏꯁ ꯑꯁꯣ
ꯀ꯭ꯔꯣꯁꯤꯌꯥꯗꯣ ꯌꯥꯝ ꯅꯨꯡꯁꯤꯕ ꯅꯣꯏꯒꯤ ꯅꯣꯏꯒꯤ ꯀꯩ ꯀꯔꯤ ꯂꯣꯀꯥ ꯃꯨꯗ꯭ꯔꯤꯛꯇꯣ ꯑꯁ ꯎꯝ ꯏꯆꯝ ꯆꯝꯅꯒ ꯀꯣ ꯑꯗꯨꯒ ꯃꯣꯏꯁꯤꯒꯣ ꯌꯥꯝ ꯈ꯭ꯔꯤꯁꯇ ꯈ꯭ꯔꯤꯆꯟꯒꯤ ꯃꯤꯁꯨ ꯌꯥꯝ ꯂꯩꯕꯅꯦꯕ ꯃꯣꯏꯁꯦ ꯌꯥꯝ ꯔꯤꯂꯤꯖꯤꯁ ꯑꯣꯏꯌꯦꯕ ꯃꯣꯏꯗꯣ ꯑꯗꯨꯒꯤ ꯄꯥꯝꯃꯤ ꯅꯨꯡꯁꯤꯌꯦ
ꯃꯣꯏ ꯌꯥꯝ ꯐꯖꯅ ꯁꯥꯟꯅꯩ ꯑꯗꯨꯗꯤ
ꯔꯤꯍꯥꯏ ꯃꯥ
ꯌꯥꯝ ꯐꯖꯅ ꯁꯅ
ꯑꯗꯨꯅꯦ ꯑꯗꯨ ꯅꯨꯃꯤꯠꯇꯨꯁꯨ ꯃꯣꯏ ꯉꯝꯕ ꯌꯥꯕꯅꯦ ꯃꯅꯨꯡꯗ ꯀꯩꯅꯣ ꯀꯩꯅꯣ ꯂꯩꯕꯅꯦ
ꯎꯝ ꯂꯩꯇꯦ ꯂꯩꯇꯦ ꯑꯗꯨꯗꯤ ꯑꯣꯞ ꯁꯥꯏꯠ ꯇꯥꯕꯒꯤꯅꯤ ꯑꯗꯨꯗꯤ
ꯁꯥꯈ꯭ꯔꯗꯤꯂꯕꯅꯤ